ꯍꯂꯣ
ꯇꯥꯏ ꯇꯥꯏ ꯀꯔꯤ ꯇꯧꯔꯒ ꯂꯩꯕ꯭ꯔꯣ
ꯃꯤ ꯂꯩ
ꯇꯥꯏꯅꯦ ꯃꯤ ꯂꯩꯇ
ꯇꯥꯗꯕ꯭ꯔꯥꯅ ꯑ ꯀꯩꯗꯧꯔꯤ ꯇꯥꯏ
ꯑꯣ ꯑꯉꯥꯡꯁꯤꯡ ꯁꯅꯕ ꯌꯦꯡꯂꯒ ꯂꯩꯕ ꯑꯉꯥꯡꯁꯤꯡ ꯁꯅꯔꯒ ꯂꯥꯛꯑꯦ ꯑꯩꯈꯣꯏ ꯌꯨꯝ ꯃꯅꯥꯛ ꯑꯗꯨꯒꯤ ꯑꯗꯨ ꯌꯦꯡꯂꯡꯒ ꯂꯩꯕꯅꯦꯕ
ꯑꯣ ꯉꯁꯤꯗꯤ ꯀꯩꯃꯊꯦꯜ ꯇꯧꯔꯒꯦ
ꯉꯁꯤꯗꯣ ꯀꯔꯤ ꯑ
ꯉꯁꯤꯒꯤ ꯃꯀꯩ ꯃꯊꯦꯜ ꯇꯧꯔꯒꯦ
ꯉꯔꯥꯡꯗꯣ ꯑꯣꯛ ꯀꯛꯏꯗꯅ ꯑꯣꯛ ꯀꯛꯄꯗꯣ ꯀꯦꯖꯤ ꯑꯃꯗꯤ ꯂꯧꯋꯦꯕ ꯑꯗꯣ ꯎꯝ ꯂꯧꯔꯒ ꯊꯣꯡꯕꯤꯌꯦ ꯑꯗꯣ ꯂꯦꯝ ꯍꯧꯕꯗꯣ ꯑꯃꯨꯛ ꯆꯥꯒꯦ ꯍꯥꯏꯅ ꯊꯝꯃꯅꯤ ꯑꯗꯨ ꯑꯣꯏꯔꯁꯨ ꯑꯩꯗꯤ ꯑꯣꯛ ꯆꯥꯗꯕꯅꯤꯅꯀꯣ ꯑꯣꯛꯁꯥꯗꯣ ꯆꯥꯕꯕꯨꯗꯤ ꯆꯥꯏ ꯑꯗꯨꯕꯨ ꯌꯥꯝ ꯆꯥꯅꯤꯡꯗꯦ ꯑꯗꯨꯒꯤ ꯍꯋꯥꯏ ꯑꯣꯏꯅ ꯆ
ꯑꯩꯗꯤ ꯑꯩ ꯌꯥꯝ ꯆꯥꯕꯤꯈ꯭ꯔꯦ ꯉꯥꯏꯁꯨ ꯌꯥꯝ ꯍꯥꯎꯋꯦ ꯑꯗꯨꯒꯤ ꯎꯁꯥꯗꯣ ꯑꯩꯗꯤ ꯌꯥꯝ ꯍꯥꯎꯋꯦꯕꯣ
ꯎꯝ ꯑꯣꯛꯁꯥꯗꯤ ꯑꯗꯨꯝ ꯄꯥꯝꯃꯦ ꯑꯗꯨ ꯑꯣꯏꯔꯁꯨ ꯑꯁ ꯑꯩꯈꯣꯏꯗꯤ ꯉꯁꯤꯗꯤ ꯊꯕꯛ ꯀꯔꯤꯁꯨ ꯇꯧꯗꯦ ꯌꯥꯍꯧꯁꯨ ꯊꯦꯡꯉꯦ ꯑꯃꯨꯛꯀ
ꯑꯣ ꯑꯗꯨꯗ ꯑꯉꯥꯡ ꯈꯛꯇꯪ ꯂꯧꯔꯒ ꯂꯩ꯭ꯔꯤꯂꯣ ꯑꯉꯥꯡ ꯈꯛꯇꯪ ꯌꯦꯡꯁꯤꯜꯂꯒ
ꯎꯝ ꯐꯤ ꯈꯔ ꯁꯨꯑꯦ ꯃꯥꯒꯤꯀꯣ ꯑꯉꯥꯡꯒꯤꯀꯣ ꯑꯉꯥꯡꯒꯤ ꯐꯤ ꯈꯔ ꯁꯨꯔꯒ ꯑꯗꯨꯝ ꯂꯩ ꯃꯥ ꯇꯨꯝꯕꯗꯣ ꯉꯁꯥꯏ ꯀꯩꯅꯣ ꯑ ꯅꯣꯏ ꯊꯕꯛ ꯆꯠꯄꯗꯣ ꯑꯗꯣ ꯃꯇꯝ ꯍꯦꯛ ꯍꯧꯔꯒꯀꯣ ꯃꯥ ꯇꯨꯝꯕꯅꯦꯕ ꯅꯣꯏꯒꯤ ꯊꯕꯛ ꯍꯧꯕꯗꯣ ꯍꯦꯛ ꯍꯧꯕꯒ ꯇꯨꯝꯕꯅꯦ ꯑꯗꯨꯒ ꯅꯣꯏ ꯍꯦꯛ ꯂꯣꯏꯕ ꯃꯇꯝꯗ ꯑꯃꯨꯛ ꯍꯧꯒꯠꯂꯛꯄ ꯑꯗꯨꯒꯤ ꯑꯁ ꯃꯥ ꯍꯦꯛ ꯎꯝ ꯃꯥ ꯍꯦꯛ ꯍꯧꯒꯠꯄ ꯃꯇꯝꯗ ꯃꯤ ꯂꯩꯇ꯭ꯔꯗꯤ ꯍꯣꯏ ꯃꯥꯏ ꯃꯥ ꯂꯥꯛ ꯍꯧꯒꯠꯄ ꯃꯇꯝꯗ ꯃꯅꯥꯛꯇ ꯂꯩꯇ꯭ꯔꯗꯤ ꯑꯗꯨꯝ ꯀꯞꯄꯦꯕ ꯑꯗꯨꯒꯤ ꯃꯅꯥꯛꯇ ꯑꯗꯨꯝ ꯂꯩꯌꯦ ꯀꯔꯤꯁꯨ ꯁꯨꯗꯅ ꯎꯝ ꯃꯥ ꯑꯗꯨꯝ ꯈꯔ ꯀꯞꯀꯦ ꯀꯞꯀꯦ ꯇꯧꯔꯒ ꯃꯅꯥꯛꯇ ꯃꯤ ꯂꯩꯔꯗꯤ ꯑꯗꯨꯝ ꯇꯨꯃꯤꯟ ꯂꯩꯈꯤ ꯂꯩꯔꯒ ꯑꯃꯨꯛ ꯇꯨꯝꯈꯤꯑꯕ ꯑꯗꯨꯅ ꯃꯅꯥꯛꯇ ꯂꯩꯇ꯭ꯔꯗꯤ ꯌꯥꯔꯣꯏ ꯍꯥꯏꯅ ꯑꯗꯨꯝ ꯃꯅꯥꯛꯇ ꯂꯩꯔꯒ ꯎꯝ
ꯑꯦ ꯐꯖꯅ ꯇꯨꯝꯕꯅꯤꯅ ꯑꯉꯥꯡꯗꯣ
ꯍꯣꯏ ꯑꯗꯨꯒ ꯉꯁꯤꯗꯣ ꯎꯝ ꯆꯥꯛꯁꯨ ꯐꯖꯅ ꯆꯥꯈꯤꯌꯦ ꯑꯩꯅ ꯀꯔꯤ ꯆꯥꯛꯀ ꯆꯥꯛ ꯍꯣꯏ ꯆꯥꯛ ꯎꯝ ꯅꯨꯃꯤꯠ ꯑꯅꯤ ꯑꯍꯨꯝ ꯁꯨꯔꯦ ꯆꯥꯛ ꯆꯥꯕ
ꯑꯣ ꯐꯖꯅ ꯆꯥꯕ꯭ꯔꯥ ꯑꯗꯨꯝ
ꯐꯖꯅ ꯆꯥꯏ ꯑꯩꯗꯣ ꯉꯁꯤꯗꯣ ꯑꯦꯄꯜꯒ
ꯊꯪꯒꯥꯟꯅ
ꯎꯝ ꯍꯣꯏ ꯅꯨꯡꯊꯤꯟ ꯅꯨꯡꯊꯤꯟꯗꯗꯤ ꯆꯥꯛ ꯑꯌꯥꯝꯕꯗꯤ ꯄꯤꯗ꯭ꯔꯦ ꯍꯥꯏꯕꯗꯤ ꯅꯨꯡꯊꯤꯤꯟꯗꯤ ꯑꯗꯨꯝ ꯑꯩꯅ ꯂꯧꯗ꯭ꯔꯒ ꯂꯩꯕꯅꯤꯅ ꯑꯗꯨꯝ ꯆ ꯅꯨꯡꯊꯤꯤꯟꯗ ꯑꯅꯤꯔꯛ ꯑꯃꯔꯛ ꯈꯛꯇ ꯆ ꯑꯗꯨꯝ ꯊꯛꯑꯦ ꯅꯨꯡꯗꯥꯡꯗꯗꯤ ꯑꯗꯨꯝ ꯑꯩ ꯍꯧꯒꯠꯄ ꯉꯝꯗꯕꯅꯤꯅꯀꯣ ꯁꯪꯒꯣꯝ ꯑꯣꯏꯅ ꯄꯤꯔꯕꯅꯤ ꯑꯗꯨ ꯑꯣꯏꯔꯁꯨ ꯅꯨꯡꯊꯤꯟꯗꯗꯤ ꯉꯁꯥꯏꯗꯣ ꯆꯥꯛ ꯆꯥꯕ ꯂꯣꯏꯕꯒꯤ ꯌꯦꯡꯒ ꯄꯤꯔꯒ ꯎꯝ ꯌꯦꯡꯉꯒ ꯄꯤꯔꯒ ꯃꯥ ꯑꯃꯨꯛ ꯊꯛꯅꯤꯡꯗꯕꯖꯥꯠꯅꯦ
ꯑꯣ ꯆꯥꯛ ꯆꯥꯔꯗꯤ ꯑꯉꯥꯡꯗꯤ ꯌꯥꯝ ꯊꯨꯅ ꯆꯥꯎꯋꯤ ꯍꯥꯏꯕꯅꯦ ꯌꯥꯝ ꯊꯨꯅ ꯆꯥꯎꯔꯛꯀꯅꯤ
ꯎꯝ ꯍ ꯍꯣꯏ ꯍꯥꯎꯕ ꯍꯥꯎꯗꯤ ꯍꯥꯎꯕꯖꯥꯠꯅꯤ ꯉꯁꯤꯗꯣ ꯐꯖꯅ ꯆꯥꯈꯤꯌꯦ
ꯑ ꯃꯃꯥꯅ ꯐꯖꯅ ꯁꯦꯝꯕꯤꯈ꯭ꯔꯅꯤꯅ ꯃꯆꯥꯅꯨꯄꯥ ꯆꯈꯞꯄꯤꯕ꯭ꯔꯒ ꯑꯗꯨꯒ ꯃꯊꯦꯜ ꯀꯩꯀꯥꯏ ꯍꯥꯞꯄꯗꯣ ꯀꯟꯌꯥ ꯍꯥꯏꯔꯣ
ꯍꯣꯏ ꯑꯉꯥꯡ ꯑꯣꯏꯔꯁꯨꯀꯣ ꯑꯁꯤ ꯑꯍꯥꯎꯕꯅꯦ ꯑꯁꯤ ꯍꯥꯎꯗꯕꯅꯦ ꯈꯪꯉꯦꯕ ꯉꯁꯥꯏꯗꯣ ꯌꯥꯝ ꯅꯣꯛꯅꯤꯡꯕꯅꯦ ꯉꯔꯥꯡ ꯑꯍꯤꯡ ꯉꯔꯥꯡ ꯑꯍꯤꯡꯗꯣ ꯉꯔꯥꯡ ꯑꯍꯩ ꯑꯩꯅ ꯄꯤꯕꯗꯣ ꯆꯥꯛ ꯈꯛꯇ ꯄꯤꯌꯦꯕ ꯆꯥꯛ ꯈꯛꯇ ꯄꯤꯔꯒ ꯃꯥꯗꯣ ꯆꯥꯅꯤꯡꯗꯕꯀꯣ ꯑꯗꯨꯒ ꯉꯁꯤ ꯑꯩꯅ ꯃꯊꯦꯜ ꯃꯔꯤ ꯁꯨꯔꯒ ꯄꯤꯕꯅꯦꯕ ꯑ ꯃꯅꯨꯡꯗꯥꯜ ꯅꯨꯡꯗꯥꯜ ꯂꯩꯌꯦꯗꯅ ꯃꯅꯨꯡꯗꯥꯜꯒ ꯀꯦꯔꯣꯠꯒ ꯑꯦꯄꯜꯒ ꯆꯥꯛꯀ ꯃ ꯃꯦꯔꯤꯒ ꯍꯥꯕ꯭ꯔꯒ ꯄꯤꯔꯒ ꯐꯖꯅ ꯆꯥꯈꯤꯕꯅꯦ ꯑꯗꯨꯅ ꯌꯥꯝ ꯅꯣꯛꯅꯤꯡꯕꯗꯣ ꯑꯉꯥꯡ ꯑꯣꯏꯔꯁꯨꯀꯣ ꯍꯥꯎꯕ ꯍꯥꯎꯇꯕ ꯈꯪꯕ ꯖꯥꯠꯅꯤ ꯍꯥꯏꯅꯀꯣ ꯍꯣꯏ ꯅꯣꯛꯅꯤꯡꯕꯅꯦ ꯍꯣꯏ ꯍꯣꯏ ꯑꯗꯨꯅꯦ ꯍꯧꯖꯤꯛꯀꯥꯟꯒꯤ ꯑꯉꯥꯡꯁꯤꯡꯁꯤꯀꯣ
ꯂꯩꯗꯣ ꯍꯣꯏ ꯏꯅꯤꯅ ꯀꯔꯤꯅꯣ ꯑꯉꯥꯡ ꯑꯣꯏꯔꯁꯨ ꯃꯤꯅꯦ ꯀꯩꯅꯣ ꯑꯉ ꯑꯣꯏꯔꯁꯨ ꯃꯤꯅꯦꯅ ꯂꯣꯏ ꯈꯟꯗꯥꯕ
ꯉꯔꯥꯡꯁꯨ ꯅꯣꯛꯅꯤꯡꯕꯗꯤ ꯃꯥꯒꯤ ꯃꯄꯥꯅꯀ ꯀꯣ ꯃ ꯇꯣ ꯃꯩꯗ ꯔꯛꯑꯣ ꯍꯥꯏꯅꯀꯣ ꯑꯩꯅꯀꯣ ꯃꯩꯗ ꯌꯥꯏꯌꯣ ꯍꯥꯏꯅ ꯊꯝꯕ ꯑꯗꯣ ꯀꯥꯕ ꯆꯥꯅꯦꯕ ꯑꯗꯨꯒꯤ ꯎꯝ ꯃꯅꯝ ꯊꯣꯛꯂꯛꯑꯗꯤ ꯑꯩꯈꯣꯏ ꯑꯗꯨꯝ ꯂꯣꯛ ꯈꯨꯕꯒꯨꯝꯅ ꯇꯧꯋꯦꯗꯅ ꯑꯗꯨꯃꯥꯏꯅ ꯇꯧꯔꯒ ꯃꯥ ꯄꯤꯛꯇ꯭ꯔꯨ ꯄꯤꯛꯒ ꯃꯥꯁꯨ ꯑꯗꯨꯝ ꯈꯨ ꯂꯩꯕꯗꯣ ꯑ ꯑꯩꯈꯣꯏꯗꯣ ꯌꯦꯡꯉꯒ ꯅꯣꯛꯅꯤꯡꯕꯗ ꯑꯩꯗꯣ
ꯅꯥꯇꯣꯟ ꯄꯥꯜꯂꯦ ꯃꯤꯠ ꯄꯥꯜꯂꯦ ꯂꯣꯏꯅ ꯄꯥꯜꯂꯤ ꯑꯗꯨꯗꯤ
ꯑꯗꯨꯒꯤ ꯑꯗꯨꯒꯤ ꯀꯣ ꯑꯩꯒꯤ ꯅꯨꯄꯥꯅ ꯀꯔꯤ ꯍꯥꯏꯕ꯭ꯔꯥ ꯑꯩꯒꯤ ꯅꯨꯄꯥ ꯑꯗꯨꯅꯦ ꯑꯗꯨꯅ ꯑꯩꯒꯤ ꯅꯨꯄꯥꯅ ꯑꯁ ꯃꯁꯤ ꯁꯤꯅ ꯇꯥꯛꯄꯁꯦ ꯃꯥꯁꯨ ꯃꯤꯑꯣꯏꯕꯅꯤ ꯍꯥꯏꯕꯁꯨ ꯐꯖꯅ ꯇꯥꯛꯑꯦ ꯑꯦ ꯀꯔꯤ ꯀꯔꯤꯔꯥ ꯍꯥꯏꯅꯕꯅꯦ ꯑꯗꯨꯒ ꯀꯣ ꯑꯩꯈꯣꯏꯒꯤ ꯏꯃꯨꯡꯒꯤꯀꯣ ꯅꯣꯛꯅꯤꯡꯕ ꯅꯣꯛꯅꯤꯡꯕ ꯑꯃ ꯎꯝ ꯍꯣꯔꯦ ꯃꯥ ꯁꯥꯕꯤꯒꯦꯕꯀꯣ
ꯑꯦꯁꯕꯤꯣ ꯁꯕꯤ
ꯎꯝ ꯅꯣꯡꯃꯗꯣ ꯑꯩꯈꯣꯏꯒꯤ ꯏꯄꯨꯗꯣ ꯏꯄꯨꯒ ꯑꯩꯈꯣꯏ ꯑꯩꯣꯏ ꯑꯩꯒꯤ ꯅꯨꯄꯥꯒ ꯑꯍꯨꯝ ꯑꯩꯈꯣꯏ ꯑꯍꯨꯝꯗ ꯆꯥꯛ ꯆꯥꯔꯒ ꯂꯩꯕꯅꯦꯕ ꯑꯗꯣ ꯎꯝ ꯇꯥꯕ꯭ꯔꯣ
ꯑꯗꯨꯗ ꯀꯩꯗꯧꯔꯒꯦ
ꯑꯗꯣ ꯅꯣꯡꯃꯗꯣ ꯆꯥꯛ ꯆꯥꯒꯦ ꯍꯥꯏꯅꯣꯀꯣ ꯑꯩꯒꯤ ꯅꯨꯄꯥꯒ ꯎꯝ ꯑꯩꯒꯤ ꯅꯨꯄꯥꯒ ꯏ ꯄꯨꯒ ꯑꯩꯈꯣꯏ ꯑꯍꯨꯝ ꯐꯝꯔꯒ ꯂꯩꯕꯅꯦꯕ ꯆꯥꯛ ꯆꯥꯅꯤꯡꯉꯥꯏ ꯑꯗꯨꯃꯥꯏꯅ ꯇꯧꯔꯒ ꯂꯩꯔꯣꯀꯣ
ꯑꯩꯈꯣꯏ ꯆꯥꯛꯆꯥ ꯍꯣꯏ ꯍꯣꯏ ꯇꯥꯏꯌꯦ ꯇꯥꯏꯌꯦ
ꯎꯝ ꯆꯥꯛ ꯆꯥꯔꯒ ꯂꯩꯕ ꯃꯇꯝꯗ ꯑꯩ ꯎꯝ ꯑꯩꯒꯤ ꯏꯄꯨꯗꯣ ꯃꯥ ꯃꯥ ꯃꯥꯒꯤꯗ ꯃꯥ ꯑꯩꯅ ꯌꯦꯟꯔꯨꯝ ꯉꯧꯕꯤꯕꯅꯦꯕ ꯌꯦꯟꯔꯨꯝ ꯉꯧꯕꯤꯔꯒꯀꯣ ꯃꯥ ꯑꯗꯣ ꯃꯥ ꯆꯥꯗ꯭ꯔꯒꯀꯣ ꯍꯧꯗꯣꯡꯒ ꯑꯩꯈ ꯑꯣꯏꯅ ꯄꯤꯒꯦ ꯍꯥꯏꯅ ꯍꯧꯗꯣꯡꯒꯤ ꯑꯣꯏꯅ ꯅꯨꯔꯒꯦ ꯍꯥꯏꯅ ꯄꯨꯔꯒ ꯆꯠꯈꯤꯕ ꯑꯣ ꯑꯩꯒꯤ ꯅꯨꯄꯥꯗꯣ ꯑꯩꯒꯤ ꯅꯨ ꯄꯥꯗ ꯁꯥꯎꯅꯒꯀꯣ ꯀꯔꯤ ꯃꯤ ꯑ ꯄ ꯄꯥꯝꯃꯤ ꯄꯝꯔꯁꯨ ꯃꯥꯁꯨ ꯍꯣꯗꯕ ꯁꯤꯕꯖꯥꯠꯅꯦꯕ ꯑꯗꯨꯒꯤ ꯍꯧꯗꯣꯡꯕꯨ ꯄꯤꯒꯦ ꯍꯥꯏꯅ ꯆꯠꯈꯤꯕꯗꯣ ꯑꯩꯒꯤ ꯅꯨꯄꯥꯅ ꯀꯣ ꯁꯥꯎꯔꯒ ꯄꯤꯒꯗꯧ ꯍꯥꯏꯅ ꯣ ꯃꯤ ꯐꯥꯎ ꯆꯥꯅꯤꯡꯉꯥꯏꯅꯔꯒ ꯀꯔꯤ ꯍꯧꯗꯣꯡ ꯍꯥꯏꯅꯀꯣ ꯍꯥꯏꯕꯗꯣ ꯇꯧꯝꯅꯣ ꯑꯩꯒꯤ ꯏꯄꯨꯅ ꯀꯔꯤ ꯍꯥꯏꯕ꯭ꯔꯥ ꯅꯣꯛꯅꯤꯡꯕꯗꯣ ꯑꯩꯒꯤ ꯏꯄꯨꯅ ꯑꯁ ꯅꯕꯥꯅꯤꯁꯦ ꯌꯥꯝꯅ ꯐꯠꯇꯦ ꯍꯥꯏꯅ ꯍꯥꯏꯔꯝꯒꯅꯤ ꯍ ꯍꯧꯗꯧꯅ
ꯑꯋꯥ ꯆꯨꯝꯨꯝꯗ꯭ꯔꯣ ꯃꯤ
ꯍꯣꯏ ꯍꯧꯗꯣꯡ ꯍꯧꯗꯣꯡ ꯑꯗꯨꯒꯣ ꯃꯥꯅ ꯎꯝ ꯍꯣꯏ ꯑꯣ ꯃꯥꯅ ꯍꯥꯏꯕ ꯃꯑꯣꯡꯗꯣ ꯍꯧꯗꯣꯡꯅ ꯎꯔꯗꯤ ꯏꯟꯅ ꯄꯅꯤ ꯄꯨꯏ ꯌꯥꯝ ꯁꯥꯎꯒꯗꯤ ꯌꯥ ꯑꯁꯤ ꯑꯁꯤ ꯃꯕꯥꯅꯤꯁ ꯌꯥꯝ ꯐꯠꯇꯦ ꯍꯥꯏꯅ ꯁꯥꯎꯒꯅꯤ ꯍꯥꯏꯅ ꯍꯥꯏꯕꯗꯣ ꯑꯩ ꯎ
ꯑꯣ
ꯀꯔꯤ ꯍꯣꯏ ꯑꯩ ꯍꯣꯏ ꯌꯥ ꯎꯝ ꯍꯣꯏ ꯑꯩꯒꯤ ꯏꯄꯨꯗꯣ ꯀꯔꯤ ꯍꯥꯏꯁꯤꯔꯥ ꯌꯥꯝ ꯅꯣꯛꯅꯤꯡ ꯅꯣꯛꯅꯤꯡꯕ ꯋꯥꯍꯩ ꯉ ꯇ ꯍꯥꯏꯌꯦꯦꯕꯀꯣ ꯑꯗꯨꯒꯤ ꯑꯩ ꯃꯔꯛ ꯃꯔꯛꯇꯗꯤ ꯑꯗꯨꯝ ꯅꯣꯛꯂꯒ ꯂꯩꯕꯅꯦ
ꯅꯣꯛꯄꯗꯨꯗꯤ ꯐꯔꯕꯅꯦ ꯅꯣꯛꯂꯤꯉꯩ ꯂꯩꯔꯤꯉꯩꯁꯤꯗꯤ ꯐꯕꯅꯦꯣꯛ ꯄꯄꯗꯤ ꯍꯤꯗꯥꯛꯅꯤ ꯍꯥꯏꯔꯗꯨꯗꯤ
ꯍꯣꯏ ꯑꯗꯨꯅꯦ ꯉꯔꯥꯡ ꯉꯔꯥꯡꯁꯨ ꯑꯩ ꯏꯆꯥ ꯅꯨꯄꯥ ꯄꯨꯔꯒ ꯑ ꯅꯣꯏ ꯁꯥꯟꯅꯕꯗꯣ ꯑꯗꯣ ꯌꯦꯡꯕ ꯂꯥꯛꯑꯦꯕ ꯑꯗ ꯄ ꯃꯇꯝꯗ ꯂꯩꯁꯥꯕꯤꯁꯤꯡꯅꯀꯣ ꯅꯆꯥꯅꯨꯄꯥ ꯄꯨꯒꯦ ꯍꯥꯏꯅ ꯑꯩꯅ ꯄꯤꯕ ꯑꯗꯨꯣꯝ ꯂꯩꯁꯥꯕꯤꯁꯤꯡ ꯂꯩꯌꯦꯕꯀꯣ ꯂꯩꯁꯥꯕꯤ ꯁꯤ ꯂꯩꯔꯒ ꯑꯩꯒꯤ ꯏꯆꯥꯅꯨꯄꯥꯕꯨ ꯀꯞꯄ ꯍꯧꯔꯕꯀꯣ ꯀꯞꯄ ꯍꯧꯔꯒ ꯑꯩꯒꯤ ꯄꯣꯟꯅꯈ꯭ꯔꯦ ꯍꯥꯏꯕ꯭ꯔꯥ ꯂꯩꯁꯥꯕꯤꯁꯤꯡꯕꯨ ꯄꯤꯒꯅꯨ ꯃꯣꯏꯗꯣ ꯃꯤꯕꯨ ꯆꯤꯛꯑꯦ ꯍꯥꯏꯅꯀꯣ ꯅꯪꯦ ꯑꯉꯥꯡꯝꯕ ꯆꯤ ꯅꯪꯒꯤ ꯑꯉꯥꯡꯕꯨ ꯆꯤꯛ꯭ꯔꯒꯂ ꯏꯔꯦ ꯄꯩꯁꯥꯕꯤꯁꯤꯡꯒꯤꯦ ꯄꯤꯒꯅꯨ ꯀꯣ ꯍꯥꯏꯅꯀꯣ ꯑꯩ ꯀꯔꯤ ꯀꯔꯤ ꯋꯥꯊꯤ ꯋꯥꯝ ꯍꯥꯏꯔꯒ ꯀꯣ ꯉꯔꯥꯡꯗꯣ ꯅꯣꯛꯄꯗꯣ ꯅꯣꯛꯄꯗꯣ ꯂꯩꯁꯥꯕꯤꯁꯤꯡꯗꯣ ꯂꯩꯩꯁꯕꯤꯁꯤꯉ ꯄꯔꯒ ꯀꯥꯞꯈ꯭ꯔꯦꯅꯦ ꯀꯔꯤꯒꯤ ꯂꯩꯁꯥꯕꯤꯁꯤꯡ ꯄꯤꯕ꯭ꯔꯥ ꯍꯥꯏꯅꯀꯣ ꯑꯃꯨꯛꯀ ꯂꯩꯁꯥꯕꯤꯁꯤꯡꯒꯤ ꯄꯤꯒꯅꯨꯀꯣ ꯍꯥꯏꯅꯒꯣ
ꯑ
ꯀꯔꯤ ꯀꯔꯤ ꯀꯔꯤ ꯀꯔꯤ ꯍꯥꯏꯅꯤꯡꯉꯥꯏ ꯊꯣꯛꯂꯛꯑꯦꯅ ꯈꯪꯗꯦ ꯃꯥ ꯌꯥꯝ ꯑ ꯑꯗꯨꯗ ꯍꯣꯏ ꯑꯗꯨꯃꯥꯏꯅ ꯇꯧꯋꯦ ꯑ
ꯉ
ꯍꯣꯏꯦ ꯑꯁ ꯉꯁꯤꯗꯤ ꯅꯣꯡ ꯆꯨꯅꯤꯡꯉꯥꯏ ꯃꯥꯜꯂꯦꯀꯣ ꯍꯣꯏ ꯅꯨꯡꯁꯤꯠ ꯌꯥꯝꯁꯤꯜꯂꯦ ꯑꯗꯨꯅ ꯃꯄꯥꯟ ꯊꯣꯛꯅꯤꯡꯉꯥꯏꯁꯨ ꯎꯝ ꯃꯄꯥꯟ ꯊꯣꯛꯅꯤꯡꯉꯥꯏꯁꯨ ꯇꯜꯂꯦ ꯑꯗꯨꯒꯤ ꯑꯗꯨꯝ ꯌꯨꯝ ꯌꯨꯝ ꯃꯅꯨꯡꯗ ꯑꯗꯨꯝ ꯂꯩꯕꯅꯦ ꯉꯁꯤꯗꯤꯦ ꯃꯄꯥꯟ ꯊꯣꯛꯇꯦ
ꯨꯁꯦ ꯂꯅꯨꯡꯌꯦ
ꯑꯣ
ꯉꯔꯥꯡ ꯑꯍꯤꯡꯅ ꯍꯧꯈ꯭ꯔꯕꯅꯦ
ꯈꯕ꯭ꯔ ꯣ ꯅꯣꯏꯒꯤ ꯐꯤꯔꯣꯜꯗꯤ ꯀꯪꯈ꯭ꯔꯔꯣ ꯀꯃꯥꯏꯅ ꯇ ꯃꯥꯕ꯭ꯔꯣ